ꯑꯥ ꯅꯪꯅꯦ ꯀꯩ ꯌꯥꯎꯕꯒꯤꯔꯣ
ꯅꯦꯠꯀꯤ ꯄ꯭ꯔꯣꯕ꯭ꯂꯦꯝ ꯅꯠꯇꯦ ꯅꯦꯠꯇꯤ ꯌꯥꯝ ꯐꯩꯌꯦ ꯀꯔꯤꯒꯤꯔꯥ꯫
ꯈꯪꯗꯦ꯫ ꯍꯨꯡ ꯍꯨꯡ꯫ ꯗꯥꯎ ꯌꯥꯗꯕ ꯃꯥꯜꯂꯦ꯫
ꯍꯣꯔꯦꯟꯁꯨ ꯇꯧꯔꯛꯑꯣ ꯌꯦꯡꯒꯦ꯫
ꯍꯣꯏ ꯍꯣꯔꯦꯟ ꯑꯃꯨꯛ ꯌꯦꯡꯒꯦ꯫
ꯎꯝ꯫ ꯀꯩ ꯆꯦꯟꯖꯥꯡ ꯆꯥ꯫ ꯅꯦ꯫
ꯑꯂꯨꯒꯗ ꯏꯊꯟꯇ ꯆꯥꯕꯒꯤ ꯑꯁ ꯆꯥꯛ ꯆꯥꯕꯁꯨ ꯅꯨꯡꯉꯥꯏꯇꯦ꯫
ꯎꯝ꯫
ꯍꯥꯏꯗꯦ꯫
ꯑꯩꯈꯣꯏ ꯑꯩꯈꯣꯏ ꯍꯋꯥꯏ ꯆꯥꯏ ꯑꯩꯈꯣꯏꯁꯨ ꯀꯪꯁꯣꯏ꯫ ꯍꯋꯥꯏ꯫ ꯀꯩꯅꯣꯗꯣ꯫ ꯗ꯭ꯔꯥꯏ ꯕꯤꯐꯒ꯫ ꯍꯋꯥꯏ ꯀꯔꯤꯅꯣ ꯋꯥꯆꯦꯞꯇ ꯒ꯭ꯔꯨꯞ꯫ ꯇ ꯊꯥꯔꯛꯄ ꯍꯋꯥꯏꯒꯨꯝꯕꯗꯣ ꯃꯃꯤꯡ ꯈꯪꯗꯦ꯫
꯫ ꯏꯕꯅꯤ ꯀꯪꯉꯥꯗꯤ ꯂꯣꯢꯔꯦ꯫
ꯑ꯫ ꯁꯣꯔꯤ-ꯁꯣꯔꯤ꯫ ꯅꯣꯏꯁꯨ ꯀꯔꯤ ꯌꯦꯟꯁꯥꯡ ꯆꯥꯔꯦ꯫
ꯍꯧꯖꯤꯛ ꯈꯥꯏ ꯍꯥꯏꯕꯤꯔꯒ꯫ ꯂꯣꯏꯔꯦ ꯅꯪꯁꯨ ꯗꯜꯒ ꯑꯂꯨꯒ ꯗꯜꯒ ꯑꯂꯨꯒ꯫
ꯑꯣ꯫
ꯍꯥꯎꯇꯦ ꯏꯟꯁꯥꯡ ꯊꯣꯡꯅꯤꯉꯥꯏꯁꯨ ꯂꯩꯇ꯭ꯔꯦ꯫ ꯑꯩꯅ ꯊꯣꯡꯉꯦ꯫ ꯂꯣꯏꯟ ꯊꯕꯛ ꯆꯠꯈ꯭ꯔꯦ ꯗꯥꯥꯗꯥꯁꯨ ꯂꯩꯇ꯭ꯔꯦ ꯍꯥꯏꯗꯤ ꯃꯥꯁꯨ ꯍꯣꯁꯄꯤꯇꯥꯜꯗ ꯆꯠꯀꯦ ꯍꯥꯏꯅ ꯆꯠ꯫ ꯀꯩꯕ꯫
ꯑꯣ ꯑꯣ ꯎꯝ꯫ ꯑꯁ꯫ ꯏꯊꯟꯇ ꯆꯥꯕ ꯑꯣꯏꯔꯗꯤ ꯍꯋꯥꯏꯁꯦ꯫ ꯍꯥꯎꯔꯣꯏꯗ ꯃꯤ ꯌꯥꯝꯕꯗꯤ ꯍꯥꯎꯅꯤꯕ꯫
ꯎꯝ ꯍꯥꯎꯇꯔꯁꯨ ꯑꯗꯨꯝ ꯆꯥꯕꯤꯈ꯭ꯔꯦ꯫
ꯏꯆꯥꯁꯨ ꯂꯩꯌꯦ꯫
ꯀꯥꯏ ꯀꯥꯏ ꯆꯅꯥꯒꯦ
ꯑꯣꯛꯁꯥ ꯄꯤꯅꯤꯡꯉꯥꯏ ꯆꯀꯤꯌꯦ ꯑ ꯃꯊꯛꯇ
ꯉꯁꯥꯏ ꯅꯪ ꯂꯤꯆꯤ ꯍꯦꯛꯑꯦ ꯍꯥꯏꯕꯗꯣ ꯀꯌꯥꯃꯨꯛ ꯍꯦꯛꯄ꯭ꯔꯣꯅꯦ ꯅꯣꯏꯒꯤ ꯈꯛꯇꯔꯥ ꯎ
ꯑ ꯍꯣꯏ ꯑꯩꯈꯣꯏꯒꯤ ꯄꯥꯟ ꯄꯥꯟꯗꯦꯕ ꯑꯗꯒꯤ
ꯑꯩꯈꯣꯏꯒꯤꯁꯨ ꯄꯥꯗꯤ ꯄꯥꯏꯌ ꯃꯥꯜꯂꯦ ꯍꯟꯗꯛꯇꯤ ꯌꯥꯝ ꯄꯥꯟꯕ ꯃꯥꯜꯂꯦ ꯈꯪꯗꯦ ꯑꯗꯨ ꯆꯥꯕ ꯐꯪꯗꯦꯅꯦ
ꯑꯣ ꯄꯨꯕꯤꯔꯛꯑꯣ ꯍꯥꯏꯔꯅ ꯒꯥꯔꯤꯗ ꯏꯁꯀ ꯑꯥꯔꯃꯤ ꯈꯣꯏ ꯑꯥꯔꯃꯤ ꯈꯣꯏꯗ ꯄꯨꯕꯤꯔꯣ ꯑꯣ ꯍꯥꯏꯌꯣ
ꯂꯧꯔꯒ ꯎꯃꯝꯃꯝꯃꯝ
ꯅꯣꯏ ꯅꯤꯡ ꯆꯤꯗꯣ ꯊꯨꯝꯕ꯭ꯔꯥ
ꯈꯪꯗꯦꯕ ꯆꯥꯕ ꯐꯪꯗꯦꯕ ꯑꯗꯨꯒꯤ ꯑꯦ ꯍꯥꯎꯗꯤ ꯍꯥꯎꯔꯝꯒꯅꯤ ꯈꯪꯗꯦ ꯀꯨꯏꯈ꯭ꯔꯦꯕꯕꯥꯏꯈꯣꯏꯒꯤ ꯅꯨꯡꯇꯤꯗꯣ ꯆꯍꯤ ꯃꯔꯤ ꯃꯉꯥ ꯑꯣꯏꯣꯏꯔꯝꯒꯅꯤ ꯃꯉꯥ ꯍꯣꯏ ꯃꯉꯥ ꯁꯨꯔꯝꯒꯗꯤ ꯍꯣꯏ
ꯑꯗꯨꯝ ꯆꯍꯤ ꯈꯨꯗꯤꯡ ꯄꯥꯟꯕ ꯃꯥꯜꯂꯦꯀꯣ
ꯑ ꯆꯍꯤ ꯑꯍꯨꯝꯒꯨꯝꯕꯗꯤ ꯄꯥꯜꯂꯦ ꯍꯣꯏ ꯐꯥꯏꯔꯁꯇ ꯀ ꯈ꯭ꯋꯥꯏꯗꯒꯤ ꯑꯍꯥꯟꯕ ꯄꯥꯟꯕꯥꯗꯤ ꯀꯩ ꯍꯥꯏꯗꯣꯏꯔꯥ ꯌꯥꯅ ꯄꯥꯟꯗꯦ ꯑꯗꯨꯒꯒꯗ ꯑꯥ ꯇ ꯀꯔꯤꯅꯣ ꯆꯥꯕꯗ
ꯎꯝ
ꯆꯥꯎꯥꯏꯕ ꯑꯗꯨꯒꯤ ꯆꯍꯤꯗꯗꯤ ꯆꯥꯎꯥ ꯌꯥꯝ ꯐꯪꯗꯦꯕ ꯑꯗꯨꯕꯨ ꯍꯟꯗꯛꯇꯤ ꯌꯥꯝ ꯄꯥꯟꯕ ꯃꯥꯜꯂꯦ ꯃꯤꯒꯤ ꯑꯗꯨꯝ ꯄꯤꯅꯔꯒ ꯂꯩꯕꯀꯣ ꯏꯁꯇꯦꯀꯁꯇ ꯎꯕ ꯍꯩꯈꯥꯁꯨ ꯆꯥꯕ ꯐꯪꯗꯦ ꯂꯤꯦꯆꯤꯁꯨ ꯆꯥꯕ ꯐꯪꯗꯦ ꯑꯗꯨꯒ ꯀꯥꯁꯇꯔꯠ ꯑꯦꯄꯜꯗꯨꯁꯨ ꯆꯥꯕ ꯐꯪꯗ꯭ꯔꯦ ꯑꯩꯈꯣꯏꯁꯦ
ꯎꯄꯥꯏꯂ ꯏꯇ꯭ꯔꯦ ꯂꯄꯅꯤꯅ ꯅꯦꯛꯁ ꯏꯌꯥꯔ ꯑꯣꯏꯅ ꯆꯥꯔꯣ
ꯑꯦ ꯎꯕ ꯇꯔ
ꯅꯦꯛꯁ ꯂꯤꯆꯤꯒꯤ ꯃ ꯃꯇꯝꯗꯀꯣ ꯏꯔꯥꯡ ꯐꯔꯗꯤꯀꯣ ꯑꯗꯨꯝ ꯆꯪꯁꯤꯟ ꯆꯠꯁꯤꯟ ꯆꯠꯁꯤꯟꯒꯨꯝ ꯑꯗꯨꯝ ꯌꯥꯔꯗꯤꯀꯣ ꯅꯪ ꯂ ꯇ꯭ꯔꯦꯁꯨ ꯄꯨꯔꯛꯄ ꯌꯥꯏꯅꯀꯣ ꯒꯥꯔꯤꯗ
ꯑꯩꯣꯏ ꯑꯣꯏꯅ ꯍꯥꯏꯕꯗꯤ ꯌꯥꯝꯅ ꯔꯤꯆꯦꯕꯂꯤ ꯏꯟꯇꯔꯦꯁ ꯂꯩꯇꯦ ꯑꯗꯨ ꯑꯣꯏꯔꯁꯨ ꯑꯩꯈꯣꯏꯒꯤ ꯍꯥꯏꯔꯒꯀꯣ ꯍꯣꯏꯗ ꯄꯥꯟꯕꯅꯤꯅ ꯑꯗꯨꯗꯣ ꯇꯦꯁ ꯇꯧꯅꯤꯡꯕ ꯁꯤ ꯑꯣꯏꯣꯏꯗ ꯔꯁꯤꯗꯤꯀꯣ ꯑꯁ ꯂꯣꯏꯔꯦ ꯁꯥꯗꯤ ꯁꯥꯕ ꯅꯨꯡ ꯏꯁꯥꯗꯤ ꯊꯣꯛꯇꯕ ꯅ ꯁ ꯀ ꯃꯥꯂꯦ
ꯑꯩꯗꯤ ꯐꯦꯟ ꯑꯣꯡꯉꯒ ꯂꯩꯑꯦ
ꯈꯨꯟꯗꯁꯨ ꯑꯗꯨꯃꯥꯏꯅ ꯇꯧꯕ꯭ꯔꯥ ꯋꯦꯗꯔꯗꯣ ꯅꯨꯡꯁꯥꯗꯤ ꯊꯣꯛꯇꯕ
ꯑ ꯅꯨꯡꯁꯥ ꯊꯣꯛꯇꯦ ꯃꯝꯃꯤ ꯍꯣꯏ
ꯅꯣꯡ ꯈꯔ ꯆꯨꯔꯗꯤ ꯅꯨꯡꯉꯥꯏꯒꯗꯕ ꯏꯪꯒꯅꯦꯕ
ꯎꯝ
ꯑꯁ ꯑꯩ ꯉꯁꯤꯗꯣ ꯑꯠꯄ ꯀꯥꯟꯗꯒꯤ ꯀꯣꯛꯁ ꯇꯤꯛꯂꯒ ꯂꯩꯕꯀꯣ ꯀꯃꯥꯏꯅ ꯇꯧꯔꯣ ꯈꯪꯗꯦ ꯌꯥꯝ ꯍꯥꯏꯕꯗꯤ ꯇꯨꯝꯕ ꯀꯥꯟꯗ ꯄꯣꯂꯨꯁꯟꯗꯣ
ꯎꯝ
ꯐꯖꯅ ꯇꯝꯕꯤꯗꯕꯒꯤ ꯃꯥꯜꯂꯦ ꯑꯩꯒꯤ ꯀꯣꯛꯀ ꯑꯁꯤ ꯑꯩꯒꯤꯅꯦ ꯑꯗꯨ ꯑꯗꯨꯝ ꯀꯩ ꯍꯥꯏꯇꯥꯔꯦ ꯅꯨꯡꯉꯥꯏꯇꯦ ꯑꯩ ꯉꯔꯥꯡ ꯏꯟꯇꯔꯚꯤꯌꯨ ꯇꯧꯋꯦ ꯍꯥꯏꯕꯗꯣ
ꯑꯣ ꯅꯉꯥꯏꯕ꯭ꯔꯥ ꯊꯣꯛꯄ꯭ꯔꯥ
ꯑꯗꯣꯒ ꯏꯟꯇꯔꯚ꯭ꯌ ꯑꯗꯨ ꯇꯧꯔꯒ ꯑꯩꯗ ꯉꯔꯥꯡꯗꯣ ꯏꯃꯦꯜꯗ ꯆꯦꯛ ꯇꯧꯕꯤꯔꯤꯕ ꯃꯣꯏꯅ ꯏꯃꯦꯜꯗ ꯃꯦꯁꯦꯁ ꯑꯒꯨꯝꯕ ꯊꯥꯔꯛꯀ ꯀꯦ ꯍꯥꯏꯕꯅꯦꯕ ꯑꯩꯗꯣ ꯀꯥꯎꯈ꯭ꯔꯦꯕ ꯑꯗꯨꯒꯤ ꯀꯥꯎꯊꯣꯛ ꯄ ꯇꯦꯛꯁ ꯆꯦꯛ ꯇꯧꯗꯣꯏꯕ ꯑꯗꯨꯒ ꯉꯁꯤ ꯃꯣꯔꯅꯤꯡꯗ ꯍꯧꯒꯠꯄ ꯀꯥꯟꯗ ꯏꯃꯦꯜꯗ ꯆꯦꯛ ꯇꯧꯋꯦ ꯍꯥꯏꯅ ꯑꯗꯨꯝ ꯁꯨꯝ ꯆꯦꯛ ꯇꯧꯔꯒ ꯃꯣꯏꯗ ꯀꯪꯒ꯭ꯔꯦꯆꯨꯂꯦꯁꯟ ꯌꯣꯔꯁ ꯂꯩꯛꯇꯦ ꯍꯥꯏꯅ ꯊꯥꯔꯛꯄ ꯑꯗꯣ ꯇꯂꯣꯞꯇꯤ ꯌꯥꯝꯗꯕꯒꯤ ꯑꯩꯗꯣ ꯇꯥꯛ ꯇꯣꯛꯑꯒꯦ ꯍꯥꯏꯅ ꯃꯦꯁꯦꯖ ꯑꯃꯐꯥꯎ ꯍꯟꯕꯤꯈ꯭ꯔꯦ ꯍꯥꯏꯕꯗꯤ ꯗꯤ ꯑꯣꯐꯥꯔꯗꯣ ꯔꯤꯖꯦꯛ ꯇꯧꯕꯤꯈ꯭ꯔꯦ ꯑꯗꯣ ꯇꯂꯣ ꯆꯥꯎꯗ ꯇ
ꯍꯣꯏꯅꯦ ꯂꯥꯇꯤ ꯂꯥꯕ꯭ꯔꯥ ꯅꯪꯒꯤ
ꯈꯨꯌꯥꯊꯣꯡꯅꯅꯦ ꯈꯨꯌꯥꯊꯣꯡ ꯈꯨꯌꯥꯊꯣꯡ ꯔꯤꯂꯤꯐ ꯀꯦꯝ ꯍꯥꯏꯑꯌꯦ ꯀꯗꯥꯏꯗ ꯋꯥꯏꯗꯅꯣ ꯈꯪꯗꯦ ꯄꯨꯈ꯭ꯔꯤ ꯃꯅꯥꯛꯇ ꯍꯥꯏꯑꯦ ꯅꯀ ꯃꯥꯔꯦ ꯑꯗꯨ ꯁꯟꯗꯦꯗ ꯆꯠꯄ ꯏꯟꯇꯔꯚꯤꯌꯨꯒꯤꯗꯣ ꯑꯗꯨ ꯑꯃꯨꯛ ꯉꯥꯏꯕ ꯇꯥꯔꯦ
ꯑꯦ
ꯁꯤꯉꯥꯏꯗ ꯃꯥꯂꯦ
ꯅꯨꯡꯉꯥꯏ ꯇꯧꯋꯦꯉꯥꯡ ꯅꯩꯕꯅꯤꯅꯀꯣ ꯄꯥꯏ ꯂꯩꯩ ꯍꯧꯀꯣ ꯑꯩꯈꯣꯏꯗꯤ
ꯑꯗꯨ ꯋꯥꯔꯤꯁꯦ ꯂꯧ ꯆꯠꯇꯕ ꯊꯕꯛ ꯆꯠꯇꯕꯗꯤ ꯐꯩꯅ
ꯑ ꯂꯧꯥꯎꯗꯤ ꯆꯠꯇ꯭ꯔꯦ ꯋꯥꯗꯤꯗꯤ ꯆꯠꯄꯩꯠ꯭ꯔꯦꯗꯣ
ꯎꯝ ꯕꯣꯗꯤꯒꯥꯔꯗ ꯍꯣꯝ ꯃꯤꯅꯤꯁꯇꯔ ꯑꯣꯏꯕꯅ ꯐꯔꯦ
ꯑ ꯍꯣꯝ ꯃꯤꯅꯤꯁꯇꯔꯅꯦ ꯑꯩꯈꯕꯅꯤꯗꯤ ꯅꯪꯗꯤ ꯁꯤꯗꯤ ꯑꯗꯨꯝ ꯂꯩꯔꯅꯤꯀꯣ ꯊꯣꯛꯑꯔꯣꯏꯀꯣ
ꯊꯣꯏꯣꯏ ꯂꯥꯛꯍꯎꯗꯤ ꯍꯥꯏꯕꯅꯦꯕ ꯃꯣꯏꯅ ꯑꯣꯐꯤꯁꯇꯀꯣ ꯎꯝꯀ ꯃꯁꯤ ꯄꯨꯔꯛꯑ ꯀ ꯀꯩ ꯀꯅ ꯂꯥꯛꯑꯗꯤ ꯍꯥꯏꯕꯅꯦ ꯑꯩꯅ ꯏꯃꯦꯜꯗ ꯑꯃꯨꯛ ꯔꯤꯄ꯭ꯂꯥꯏ ꯇꯧꯈꯤꯕꯗꯣ ꯔꯤꯖꯦꯛ ꯇꯧꯈꯤꯕꯗꯨꯗ ꯑꯗꯨꯗꯒꯤ ꯆꯂꯔ ꯑ ꯇ
ꯑꯗꯨ ꯍꯌꯦꯡ ꯑꯗꯨ ꯑꯇꯩ ꯑꯇꯩ ꯊꯤꯌꯣ ꯍꯣꯏ ꯍꯌꯦꯡꯒꯨꯝ ꯋꯥ
ꯑꯗꯨꯝ ꯐꯦꯁꯕꯨꯛꯇꯗꯤ ꯊꯕꯛꯀꯤ ꯃꯇꯥꯡꯗꯤ ꯑꯗꯨꯝ ꯄꯣꯁꯇꯣ ꯊꯥꯒꯠꯂꯛꯑꯦꯕ ꯑꯗꯨꯗꯤ ꯌꯦ ꯌꯦꯡꯔꯒ ꯂꯩꯕꯅꯦ ꯂꯩꯅꯦ ꯂꯩꯒꯅꯤꯗ ꯑꯗꯨꯝ ꯊꯤꯔꯗꯤ
ꯎꯝ ꯂꯩꯒꯅꯤꯗ ꯑꯗꯣ ꯁꯦꯂꯔꯤꯗꯨꯗꯤ ꯑ ꯌꯥꯝ ꯆꯥꯎꯗꯕꯀꯣ
ꯑꯗꯨꯅꯦ ꯁꯂꯔꯤꯗꯣ ꯁ꯭ꯋꯥꯏꯗ ꯑꯣꯏꯔꯗꯤ ꯈꯔ ꯅꯛꯑꯗꯤ ꯍꯥꯏꯕꯗꯤ ꯈꯣꯡꯅ ꯆꯠꯄ ꯃꯐꯝ ꯑꯣꯏꯔꯗꯤꯀꯣ ꯑꯗꯨꯝ ꯏꯟꯁꯦꯟꯇꯤꯞ ꯌꯥꯎꯔꯒ ꯄꯤꯔꯒꯦ ꯍꯥꯏꯔꯗꯤ ꯌꯥꯕ ꯑꯗꯣ ꯑꯗꯨꯗꯤ ꯈꯔ ꯂꯥꯞꯄꯦꯅ ꯑꯩ ꯑꯩꯒꯤ ꯏꯐꯝ ꯔꯦꯟ ꯑꯗꯨꯌꯦ ꯑꯗꯒꯤ
ꯎꯝ
ꯈꯪꯗ꯭ꯔꯦ ꯏꯔꯥꯡꯁꯤꯒ
ꯀꯪꯗ꯭ꯔꯦ ꯊꯕꯛꯁꯨ ꯐꯪꯅꯤꯡꯉꯥꯏ ꯑꯗꯨꯝ ꯊꯤꯔꯣ ꯐꯪꯅꯤ ꯐꯪꯒꯅꯤꯅ ꯑꯗꯨ ꯑꯁꯁꯨ ꯇꯣꯂꯣꯞꯇꯣ ꯌꯥꯝꯗꯕꯒꯤꯀꯣ ꯑꯩꯈꯣꯏ ꯑꯃꯨꯛ ꯋꯥꯒꯅꯦꯕ ꯇꯣꯂꯣꯞ ꯌꯥꯝꯗ꯭ꯔꯗꯤ
ꯍꯣꯏ ꯃꯔꯨꯞ ꯑꯃꯨꯛ ꯂꯩꯌꯦ ꯑꯗꯨꯒ ꯔꯦꯟꯅ ꯂꯩꯕꯅꯤꯅ ꯄꯩꯁꯥꯗꯣ ꯌꯥꯝ ꯑꯦꯛꯁꯄꯦꯟꯁꯇ ꯌꯥꯝ ꯆꯠꯀꯅꯦꯕ ꯑꯗꯨꯒꯤ ꯀꯣꯅꯥꯅꯤꯡꯉꯥꯏ ꯀꯣꯅꯥꯔꯔꯣꯏ ꯑꯗꯨꯒꯤ ꯑ ꯋꯥꯏꯑꯦ ꯋꯥꯈꯜꯁꯦ ꯃꯊꯥ ꯁꯥꯕꯅꯦ
ꯁꯔꯦ
ꯑꯗꯨꯗ ꯏꯅꯦ ꯅꯣꯏꯕꯨꯣ ꯂꯥꯏꯈꯔꯝꯕꯤ ꯑꯣ ꯍꯥꯏꯅꯦ ꯍꯥꯏꯔ ꯂ
ꯂꯣꯏꯅꯒꯤꯗꯃꯛ ꯍꯣꯏꯅ ꯋꯥꯔꯤꯔꯤꯁꯦ ꯄꯩꯁꯥꯒꯤꯗꯃꯛꯅꯤꯅꯦ
ꯍꯣꯏ ꯑꯗꯨꯅꯦ ꯑꯇꯩꯒꯤ ꯅꯠꯇꯦ ꯄꯩꯁꯥ ꯂꯩꯔꯗꯤ ꯄꯩꯁꯥ ꯂꯩꯔꯗꯤ ꯂꯣꯏ ꯏ ꯂꯥꯏꯔꯦ
ꯎꯝ
ꯃꯤꯩ ꯈꯔꯗꯤ ꯄꯩꯁꯥꯒꯤ ꯈꯛꯇ ꯈꯟꯒꯅꯨ ꯍꯥꯏꯔꯒ ꯑꯗꯣ ꯄꯩꯁꯥꯒꯤ ꯈꯛꯇ ꯑꯣꯏꯔꯦ ꯍꯟꯗꯛ ꯦ ꯍꯥꯏꯕꯗꯤ ꯄꯩꯁꯥ ꯂꯩꯕ ꯃꯤꯅ ꯑꯗꯨꯝ ꯀꯩꯅꯩꯅꯣ ꯂꯣꯏꯅ ꯂꯩꯔꯦ ꯍꯔꯥꯎꯁꯨꯨ ꯀꯥꯏꯅꯣ
ꯃꯤꯅꯗꯤ ꯄꯩꯁꯥ ꯂꯩ ꯄꯩꯁꯥꯒꯤꯗꯨꯃ ꯈꯟꯒꯅꯨ ꯏꯁꯥꯒꯤꯗ ꯃꯥꯒ ꯌꯨꯝ ꯄꯥꯡꯉꯅꯨꯗꯤ ꯍꯥꯏ
ꯃꯆꯤꯟ ꯊꯤꯕꯅꯦꯗ ꯑꯁꯦꯡꯕꯗ ꯍꯥꯏꯔꯗꯤ ꯄꯩꯁꯥꯁꯤꯅ ꯂꯣꯏꯅ ꯌꯥꯕꯅꯦꯕ
ꯑꯝ ꯂꯥꯏꯔꯤꯛ ꯍꯥꯏꯌꯣ ꯍꯥꯏꯕꯗꯨꯁꯨ ꯄꯩꯁꯥꯒꯤꯗꯃꯛꯅꯤꯕ
ꯑꯗꯨꯅꯦ ꯑꯗꯨꯅꯦ ꯂꯔꯦ ꯍꯩꯔꯁꯨ ꯄꯩꯁꯥ ꯌꯥꯎꯗ꯭ꯔꯗꯤ ꯊꯕꯛ ꯃꯥꯏꯅ ꯇꯧꯗꯣꯏꯕ ꯍꯥꯏꯕꯗꯤ ꯑꯦꯛꯖꯥꯝꯒꯨꯝꯕ ꯊꯥꯕꯁꯨ ꯎꯝ ꯀꯣꯆꯤꯡ ꯆꯠꯅꯤꯡꯉꯥꯏ ꯂꯩꯑ ꯑꯗꯨ ꯀꯩ ꯀꯩꯅꯣ ꯂꯥꯏꯔꯤꯛ ꯂꯩꯅꯤꯡꯉꯥꯏ ꯂꯩꯅ ꯄꯩꯁꯥ ꯏꯁꯥ ꯌꯥꯎꯗ꯭ꯔꯗꯤ ꯀꯩꯗꯧꯅꯤ ꯑꯗꯨꯅꯦ
ꯄꯥꯏ ꯂꯩꯠꯇ
ꯇꯧꯗꯉꯁꯨ ꯄꯩꯁꯥ ꯌꯥꯎꯗ꯭ꯔꯗꯤ ꯇꯧꯕ ꯌꯥꯗꯔꯤꯕ
ꯍꯣꯏ ꯁꯦꯡꯕ
ꯈꯟꯕꯤꯔꯒ ꯄꯨꯟꯁꯤꯁꯦ ꯌꯥꯝ ꯋꯥꯏꯑꯦ
ꯄꯨꯟꯁꯤꯁꯦ ꯌꯥꯝ ꯋꯥꯔꯦ
ꯋꯥꯈꯜꯁꯦ ꯑꯗꯨꯝ ꯆꯍꯤꯁꯨ ꯌꯥꯝꯕꯅꯤꯅ ꯑꯗꯨꯝ ꯋꯥꯈꯜꯁꯦ ꯊꯣꯛꯑꯦꯕ ꯑꯗꯨꯒꯤ
ꯑꯁ ꯑꯉꯥꯡ ꯑꯣꯏꯔꯤꯗ
ꯑꯉꯥꯡ ꯑꯣꯏꯔꯤ ꯍꯥꯏꯔꯁꯨ ꯑꯩꯈꯣꯏꯒꯤ ꯆꯍꯤꯗꯤ ꯃꯦꯆꯤꯌꯣꯔ ꯑꯣꯏꯕ
ꯍꯣꯏ ꯋꯥꯈꯜꯁꯦ ꯌꯥꯝ ꯄꯩꯁꯥ ꯂꯩꯇ꯭ꯔꯗꯤ ꯋꯥꯈꯜ ꯀ ꯑꯃ ꯑꯕꯅꯦꯔ ꯄꯩꯁꯥ ꯂꯩꯔꯗꯤ ꯅꯨꯡꯉꯥꯏꯔꯦ ꯄꯩꯁꯥꯅ ꯂꯣꯏꯅꯅꯤ
ꯑꯗꯨ ꯑꯩ ꯀꯣꯜ ꯊꯝꯈꯤꯒꯦ ꯑꯃꯨꯛ ꯑꯩ ꯀꯣꯜ ꯇꯧꯔꯛꯀꯦ
ꯑ ꯑ ꯍꯣꯏ ꯍꯣꯏ ꯎ